ꯀꯦꯡꯅꯖꯗꯕꯅꯦꯍꯦ
ꯑꯁꯤꯅ ꯑꯔꯣꯏꯕ ꯑꯣꯏꯔꯕꯅꯤ ꯁꯤꯒꯤꯗꯤ
ꯑꯥ
ꯃꯕꯤ ꯑꯣꯏ
ꯑꯣ ꯑꯍꯥꯟꯕ ꯅꯝꯕꯔꯗꯨꯔꯥ ꯅꯠꯇ꯭ꯔꯒ ꯑꯀꯣꯟꯕꯗꯨꯔꯥ
ꯀꯝ ꯂꯥꯁ
ꯑꯥ ꯑꯥ
ꯑꯃꯗꯨꯁꯨ ꯑꯍꯨꯝ ꯈꯛꯇ ꯑꯣꯏꯔꯝꯈꯤꯅꯤ ꯑꯍꯥꯟꯕ
ꯎ ꯈꯪꯗ꯭ꯔꯦ ꯑꯗꯨꯕꯨꯗꯤ
ꯍꯝ ꯎꯝ
ꯍ
ꯑꯩꯁꯦ ꯏꯃꯥꯟꯅꯕꯤꯁꯦ ꯂꯩꯔꯛꯇꯕꯒꯤ ꯃꯤꯉꯣꯟꯗ ꯑꯃꯨꯛ ꯅꯔ ꯀꯔꯤ ꯇꯧꯄ
ꯍꯌꯦꯡ ꯑꯃꯨꯛꯀꯅꯤꯌꯣ ꯑꯇꯣꯞꯄ
ꯍꯪꯗꯧꯃꯥꯟꯗ꯭ꯔꯦꯗ
ꯑꯪꯅꯤꯗ
ꯍꯌꯦꯒ ꯍꯪ ꯆꯤꯛ ꯈꯠꯇꯪꯉꯥꯏꯉꯣ ꯆꯠꯇꯦ
ꯃꯥ ꯃꯥꯅꯦ
ꯅꯁꯤꯒ ꯍꯥꯏꯌꯦꯡ
ꯁꯤꯤꯛꯇꯤꯟ ꯁꯚꯦꯟꯇꯤꯟ ꯈ
ꯑꯣ ꯉꯁꯤ ꯁꯥꯐꯦꯛꯇ ꯅꯣꯏꯔꯦ
ꯎꯝ ꯁꯚꯦꯟꯇꯤꯟ ꯑꯣꯏꯒꯅꯤ ꯑꯩꯒꯤ ꯁꯤꯁꯇꯦꯝꯗꯗꯤ ꯁꯤꯛꯁꯇꯤꯟ ꯊꯣꯛꯄꯀꯣ
ꯑꯣ
ꯐꯥꯏꯚ ꯊꯥꯔꯇꯤ ꯂꯣꯏꯗ꯭ꯔꯤ ꯂꯣꯏꯗ꯭ꯔꯤꯐꯥꯎ ꯁꯤꯛꯁ ꯑ ꯁꯤꯛꯁꯇꯦꯟ ꯊꯣꯛꯇꯣꯏꯅꯦ
ꯑꯣ ꯑꯣ ꯑꯣ ꯑꯗꯨꯃꯥꯏꯅ ꯇꯧꯅꯩꯀꯣ ꯅꯣꯏꯁꯦ ꯌꯨ ꯑꯦꯁ ꯀ ꯍꯥꯏꯕ꯭ꯔꯥ ꯅꯪꯅ ꯍꯥꯏꯕ
ꯎꯝ ꯃꯥꯅꯦ
ꯊꯂ ꯇꯞ ꯇ ꯍꯥꯏꯅꯤ
ꯍꯥꯥ
ꯈꯔ ꯇꯞꯇ꯭ꯔꯥ ꯍꯥꯏꯕ ꯇꯞꯄꯗꯣ
ꯃꯥꯅꯦ ꯃꯥꯅꯦ ꯈꯔ ꯇꯞꯦ ꯄꯥꯏ ꯂꯩꯗꯦ
ꯎꯝ ꯃꯤ ꯑ ꯑꯗꯨꯗꯤ ꯑꯩꯈꯣꯏ ꯀꯩꯅꯣ ꯑꯩ ꯑꯣꯏꯅ ꯑꯦꯁꯤꯌꯥ ꯑꯣꯏꯅ ꯈꯔ ꯑꯦꯗꯚꯥꯟꯁ ꯑꯣꯏꯕ ꯍꯥꯏꯇꯥꯔꯦꯅꯦ
ꯈꯔ ꯑꯦꯗꯚꯥꯟꯁ ꯑꯣꯏꯕ ꯍꯥꯏꯇꯥꯔꯦ ꯑꯁ ꯀꯩꯅꯣ ꯌꯨ ꯑꯦꯁ ꯁꯤꯡꯗꯤ ꯋꯥꯔꯤ ꯁꯥꯟꯅꯕꯗꯣ ꯌꯥꯝ ꯅꯨꯡꯉꯥꯏꯇꯦ
ꯏ ꯇꯧꯒꯦ
ꯑꯩꯈꯣꯏꯅ ꯍꯦꯜꯞꯀꯨꯝꯕ ꯄꯥꯝꯕꯗꯤꯀꯣ ꯃꯣꯏꯁꯦ ꯌꯥꯝꯅ ꯍꯦꯜꯞꯐꯨꯜ ꯑꯣꯏꯗꯦꯕ ꯑꯗꯨꯕꯨ ꯐꯤꯂꯤꯄꯤꯟꯁꯤꯡꯗꯤ ꯌꯥꯝ ꯅꯨꯡꯉꯥꯏ ꯑꯩꯈꯣꯏꯒ ꯆꯞ ꯃꯥꯟꯅꯩ ꯋꯥꯉꯥꯡꯁꯨ ꯑꯗꯨꯒ ꯄꯨꯛꯆꯦꯜꯁꯨ ꯑꯗꯨꯝ ꯐꯩ ꯋꯥ ꯉꯥꯡꯕꯗꯀꯣ ꯌꯥꯝ ꯅꯨꯡꯉꯥꯏ ꯌꯨ ꯑꯦꯁ ꯁꯤꯡꯗꯤ ꯑꯥꯈꯤꯅ ꯇꯜꯂꯦ
ꯔꯤꯟꯁꯤꯄꯥꯏꯟꯅꯦ ꯃꯛ ꯀꯩꯅꯣ ꯇꯧꯕꯔ ꯃꯦꯁꯀꯤ ꯅꯨꯄꯥ ꯈꯔ ꯈꯪꯅꯕ ꯌꯥꯗ꯭ꯔꯦ
ꯍꯥ ꯁꯤ ꯇꯂꯦ
ꯍ ꯇꯁ ꯂꯩ ꯀꯒꯤꯅ ꯑꯄꯥꯕ ꯑꯃ ꯊꯦꯡꯅꯔꯗꯤ
ꯑꯁ ꯅꯨꯄꯥꯒ ꯀꯣꯏꯅꯗꯤ ꯑꯝꯇ ꯈꯟꯗꯦꯗ ꯇꯜꯂꯦ ꯌꯨꯝ ꯄꯥꯅꯤꯡꯕꯒ ꯑꯝꯇ ꯈꯟꯗꯦ
ꯍꯧꯖꯤꯛꯇꯤ ꯈꯜꯂꯝꯒꯤꯔꯣꯏꯕ
ꯍꯧꯖꯤꯛꯇꯤ ꯈꯜꯂꯝꯈꯤꯦꯔꯣꯏ ꯃꯇꯝ ꯂꯥꯛꯑꯒ ꯅꯨꯄꯥ ꯂꯩꯇꯕꯩ
ꯍꯧꯖꯤꯛꯇꯒꯤ ꯆꯍꯤ ꯑꯍꯨꯝ ꯃꯔꯤꯒ ꯂꯩꯔꯗꯤ ꯑꯁ ꯄꯁꯨ ꯃꯇꯝ ꯌꯧꯔꯤꯅꯦꯒ ꯇꯧꯔꯛꯀꯅꯤꯅꯦ
ꯑꯁ ꯊꯥꯖꯩ ꯑꯗꯨꯦꯗ
ꯑꯦ ꯑ ꯆꯤ
ꯑꯩꯗꯤ ꯌꯨꯝ ꯄꯥꯟꯗꯕꯤꯗ ꯑꯗꯨꯝ ꯀꯩ ꯍꯥꯏꯗꯣꯏꯅꯣ
ꯑꯣ ꯏꯗꯕꯨꯅꯤꯕꯣ ꯑꯣꯏꯗꯕꯅꯤ
ꯑꯗꯨꯝ ꯈꯔ ꯐ꯭ꯔꯤꯗꯝ ꯐꯪꯉꯒ ꯑꯉꯥꯡ ꯌꯣꯛꯒ ꯂꯩꯅꯤꯡꯉꯦ
ꯑꯁ ꯎꯝ ꯅꯒꯤꯗꯨꯁꯨ ꯌꯥꯏ ꯑꯗ ꯑꯩꯈꯣꯏ ꯈꯨꯟꯗ ꯁꯥꯔꯤ ꯑꯃ ꯂꯩ ꯑꯩꯅꯦ
ꯑꯥ
ꯁꯤꯄꯥꯖꯦ ꯃꯥꯁꯤꯦꯀꯣ ꯍꯧꯖꯤꯛ ꯃꯥꯒꯤ ꯃꯥꯒꯤ ꯃꯃꯥꯟꯅꯕꯁꯤꯡꯗꯣ ꯑꯩꯉꯣꯟꯗꯒꯤ ꯑꯩꯉꯣꯟꯗꯒꯤ ꯐꯥꯎ ꯍꯦꯟꯅ ꯑꯍꯟ ꯑꯣꯏꯕ ꯃꯆꯥꯈꯣꯏ ꯂꯩꯕꯅꯦꯕ
ꯑ
ꯑꯗꯨ ꯃꯥꯅ ꯍꯧꯖꯤꯛ ꯐꯥꯎ ꯄꯥꯈꯪ ꯑꯣꯏꯔꯤꯕ꯭ꯔꯥ
ꯎꯝ
ꯑꯗꯨ ꯑꯍꯟ ꯃꯤꯒꯩ ꯍꯥꯏ ꯌꯨꯝ ꯄꯥꯜꯂꯅꯦ ꯅꯨꯄꯤ ꯂꯧꯔꯣ ꯅꯨꯄꯤ ꯊꯤꯔꯣ ꯍꯥꯏꯔꯁꯨ ꯑꯁ ꯑꯁ ꯃꯇꯝ ꯂꯥꯛꯀꯅꯤ ꯃꯇꯝ ꯂꯥꯛꯀꯅꯤ ꯑꯗꯨꯝ ꯍꯥꯏꯕ ꯑꯗꯨ ꯃꯥꯁꯨ ꯐꯣꯔꯇꯤ ꯐꯥꯏꯚꯇꯤ ꯍꯦꯟꯈ꯭ꯔꯕꯅꯦꯕ
ꯑꯥ
ꯑ ꯃꯥꯅ ꯃꯤꯅ ꯅꯨꯄꯤ ꯊꯤꯔꯣ ꯍꯥꯏꯔꯗꯤ ꯃꯇꯝ ꯑꯗꯨꯝ ꯃꯇꯝ ꯂꯥꯛꯀ ꯂꯩ ꯁꯥꯕꯤ ꯂꯩꯌꯦ ꯂꯩꯌꯦ ꯑꯗꯨꯝ ꯍꯥꯏꯔꯒ ꯄ꯭ꯂꯥꯟꯅꯤꯡ ꯇꯧꯒꯗꯕꯅꯦ ꯇꯧꯔꯕ ꯃꯥ ꯐꯨꯁ ꯑꯁ ꯅꯣꯛꯅꯤꯡꯕꯅꯦ ꯃꯥꯁꯦ ꯀꯩ ꯍꯥꯏꯒꯗꯔꯥ ꯑꯗꯨꯝ ꯑꯃꯨꯛ ꯄꯩꯁꯥ ꯒꯨꯝꯕ ꯃꯊꯟꯗ ꯂꯥꯛꯅꯗꯤ ꯃꯥꯒꯤ ꯃꯥ ꯑꯉꯥꯡꯈꯣꯏꯗ ꯄꯨꯜꯂꯒ ꯃꯥꯅ ꯀꯨ ꯍꯥꯏꯒꯗꯔꯥ ꯈꯨꯟ ꯀꯩꯩ ꯀꯩꯅꯣ ꯆꯥꯟ ꯅꯛꯃꯥꯗ ꯥꯃꯥꯅ ꯀꯩꯅꯣ ꯇꯧꯔꯒ ꯑꯗꯨꯝ ꯁꯦꯡꯉ ꯂꯩꯗꯣꯏꯅꯦ ꯃꯥ ꯑꯉꯥꯡ ꯃꯆꯥ ꯑꯗꯨꯝ ꯄꯨꯜꯂꯒ ꯑꯗꯨ ꯂꯨꯄꯥ ꯇꯔꯥ ꯇꯔꯥꯒꯨꯝꯕ ꯌꯦꯟꯅꯔꯒ ꯑꯉꯥꯡ ꯍꯔꯥꯎ ꯍꯔꯥꯎꯅ ꯇꯧ ꯁꯤꯅꯦ ꯅꯨꯡꯉꯥꯏꯔꯦꯅꯦ ꯅꯣꯛꯅꯤꯡꯕꯅꯦ ꯂꯨꯄꯥ ꯇꯔꯥꯒꯨꯝꯕ ꯂꯨꯄꯥ ꯇꯔꯥ ꯇꯔꯥ ꯄꯤꯅꯤ ꯍꯥꯏꯔꯗꯤ ꯑꯉꯥꯡꯈꯩꯗ ꯍꯥꯔꯥꯎ ꯍꯔꯥꯎ ꯇꯧꯗꯣꯏꯅꯦꯕ ꯑꯗꯨꯗ ꯃꯤꯊꯥꯏ ꯈꯦꯛꯇ ꯑꯣꯏꯔꯁꯨ ꯇꯧꯕꯅꯦ
ꯎꯝ ꯅꯨꯄꯥꯒꯤꯗꯤ ꯐꯣꯔꯇꯤ ꯍꯥꯏꯁꯦ ꯑꯗꯨꯝ ꯌꯥꯏꯌꯦꯗꯥ
ꯅꯪ ꯏ ꯄꯤ ꯑꯦ ꯑꯗꯨꯌꯥ ꯏ ꯆꯅꯤ ꯐꯣꯔꯇꯤ ꯍꯦꯟꯕꯃꯛ ꯃꯥ ꯊꯤ ꯂꯩꯔꯝꯕꯅꯤ
ꯅꯨꯨꯄꯥꯒꯤꯗꯤ ꯐꯣꯔꯇꯤ ꯐꯣꯔꯇꯤ ꯋꯥꯟꯁꯦ ꯑꯗꯨꯝ ꯌꯥꯔꯤꯑꯕ
ꯎꯝ ꯃꯣꯏꯒꯤꯗꯤ ꯃꯣꯏꯒꯤꯗꯤ ꯌꯥꯔꯝꯒꯅꯤ ꯑꯗꯨꯝ ꯃꯣꯏ ꯃꯆꯥ ꯑꯩꯈꯣꯏ ꯑꯪꯀꯜ ꯑꯃ ꯂꯩꯔꯦ ꯃꯥꯁꯦ ꯀꯩꯅꯣ ꯐꯤꯐꯇꯤ ꯍꯦꯜꯂꯦ ꯍꯟꯨꯕ ꯀꯩꯍꯥꯏꯁꯤꯔ ꯃꯀꯣꯏꯒꯗꯣ ꯅꯣꯏ ꯀꯩꯅꯣ ꯇꯧꯔꯒ ꯑꯁ ꯀꯩ ꯍꯥꯏꯕꯔꯥ ꯌꯥꯝ ꯑꯍꯥꯟꯕ ꯑꯣꯏꯕꯕꯨꯗꯤ ꯃꯥꯟꯗꯕꯅꯦꯅ ꯑꯗꯨ ꯑꯣꯏꯔꯁꯨ ꯀꯩꯅꯣ ꯍꯥꯏꯁꯦꯔꯥ ꯆꯍꯤꯒ ꯍꯥꯏꯔꯗꯤ ꯃꯥ ꯃꯥꯅ ꯑꯗꯨꯝ ꯍꯥꯏꯕꯅꯦꯕ ꯃꯥꯒꯤ ꯍꯧꯖꯤꯛ ꯃꯆꯥ ꯑꯃ ꯃꯆꯥ ꯑꯃ ꯂꯩꯌꯦꯕ ꯑꯗꯨꯈꯣꯏꯒꯗꯣ ꯃꯥꯅ ꯑꯗꯨꯝ ꯊꯤꯔꯒ ꯑꯁꯤ ꯆꯥꯁꯦ ꯃꯦꯇ꯭ꯔꯤꯀ ꯊꯥꯔꯒ ꯍꯥꯔꯗꯤ ꯑꯩꯗꯤ ꯁꯤꯛꯁꯇꯤ ꯍꯦꯜꯂꯒꯤꯅꯦꯒꯨꯝꯕ ꯇꯧꯕꯗꯣ ꯌꯥꯝ ꯊꯦꯡꯃꯜꯂꯁꯨ ꯃꯥꯒꯤꯗꯤ ꯀꯩꯁꯨ ꯀꯥꯏꯗꯕ ꯃꯆꯥ ꯑꯩꯈꯣꯏꯒꯤ ꯈꯜꯂꯥꯒꯀꯣ
ꯃꯥꯅꯦ ꯃꯥꯅꯦ
ꯃꯆꯥꯈꯣꯏ ꯑꯉꯥꯡ ꯃꯆꯥ ꯃꯆꯥ ꯑꯣꯏꯔꯒ ꯃꯥꯅ ꯑꯍꯟꯅ ꯍꯟꯅꯨꯕ ꯃꯥꯜꯂꯗꯤ
ꯀꯩꯅ ꯑꯩꯈꯣꯏꯅ ꯁ꯭ꯀꯨꯜ ꯀꯥꯔꯤꯉꯩꯗꯗꯤ ꯑꯩꯗꯤ ꯉꯟꯅ ꯌꯨꯝ ꯄꯥꯟꯒꯦ ꯌꯨꯝ ꯄꯥꯟꯜꯂꯒ ꯑꯩꯒꯤ ꯏꯆꯥꯒ ꯍꯥꯏꯗꯤ ꯌꯨꯠ ꯑꯣꯏꯃꯤꯟꯅꯒꯦꯒ ꯈꯜꯂꯝꯃꯤꯅꯦ
ꯇꯧꯔꯝ ꯆꯍꯤ ꯍꯧꯖꯤꯛꯅ ꯑꯃꯨꯛ ꯂꯨꯍꯣꯡꯅꯤꯡꯗ꯭ꯔꯦ ꯍꯥꯏꯕꯗ ꯉꯥꯏꯍꯥꯛ ꯂꯩ ꯆꯍꯤ ꯑꯃ ꯑꯅꯤ ꯂꯩꯔꯗꯤ ꯋꯥꯈꯜ ꯇꯣꯡꯉꯥꯜꯂꯛꯀꯅꯤꯕ ꯑꯃꯨꯛ ꯊꯤ ꯊꯤꯗ꯭ꯔꯗꯤ ꯌꯥꯔꯣꯏꯒꯥ ꯇꯧꯔꯒ ꯎꯝ ꯍꯥꯊꯨ ꯍꯥꯊꯨꯒ ꯊꯤꯔꯛꯇꯧ ꯃꯥꯜꯂꯦꯀꯣ ꯐꯪꯕꯒ ꯈꯞꯆꯦꯟ ꯆꯦꯟꯈꯤꯗꯅ ꯍꯥꯏꯥꯕ ꯉꯝꯗꯦꯀꯣ
ꯑꯗꯨꯃꯛꯇꯤ ꯊꯥꯖꯗꯦ
ꯎꯝ ꯃꯤꯁꯤꯡꯁꯦ ꯣꯏ ꯀꯣꯏ ꯔ꯭ꯔꯒꯛ ꯀꯣꯏꯣꯏ ꯊ
ꯑꯁ ꯅꯨꯄꯥ ꯅꯨꯄꯥꯅ ꯍꯧꯖꯤꯛ ꯍꯥꯏꯔꯛꯄꯒꯁꯦ ꯈꯤꯔꯤꯅꯦ ꯀꯩꯅꯣ
ꯑ ꯑꯗꯨꯝ ꯍꯥꯏꯗꯤ ꯍꯥꯏꯔꯛꯄꯅꯦꯕ
ꯕ꯭ꯂꯣꯅꯅꯤ ꯀꯦꯅ
ꯑꯣ
ꯇꯤꯟꯅ ꯇꯤꯟꯅꯔꯒ ꯅꯨꯄꯥꯁꯤꯡꯁꯨꯅꯦ ꯑꯗꯨꯝ ꯅꯨꯡꯉꯥꯏꯅ ꯃꯔꯨꯞ ꯑꯣꯏꯅ ꯇꯤꯟꯅ ꯇꯤꯟꯅꯔꯒ ꯇꯧꯔꯛꯑꯗꯤ ꯐꯁ ꯋꯥꯔꯤ ꯃꯨꯀ ꯁꯥꯟꯅꯗ ꯁꯥꯟꯁꯤ ꯂꯩꯇ꯭ꯔꯦ ꯑꯃꯨꯛꯀ ꯋꯥꯔꯤ ꯁꯥꯟꯅꯅꯤꯡꯉꯥꯏ
ꯑꯥ ꯑꯗꯨ ꯃꯣꯏꯅꯗꯤ ꯃꯔꯨꯞ ꯇꯤꯟꯅ ꯇꯤꯟꯅꯔꯒ ꯆꯥꯟꯁ ꯂꯧꯕꯤ ꯂꯧꯕꯅꯦꯕ
ꯑꯁ ꯅꯨꯄꯥꯁꯤꯡꯁꯦ ꯑꯗꯨꯃꯥꯏ ꯇꯧꯒꯂ ꯅꯣꯏꯁꯨ ꯇꯧꯔꯝꯅꯤꯀꯣ
ꯅꯣꯏ ꯇꯧꯔꯝꯅꯦ ꯍꯥꯏ ꯆꯥꯠ ꯐꯦ ꯅꯪꯁꯨꯁꯤꯠꯇꯕꯗꯤ ꯌꯥꯝ ꯄꯥꯏꯔꯛꯑꯦ
ꯀ ꯅꯨꯄꯥꯁꯤꯡꯁꯦ ꯑꯗꯨꯃꯥꯏꯅ ꯇꯧꯒꯜꯂꯦ ꯍꯥꯏꯕ
ꯑꯩꯗ ꯑꯁ ꯈꯪꯉꯦꯗ ꯏꯃꯥꯟꯅꯕꯤ ꯑꯣꯏ ꯃꯥꯟꯅꯕꯤ ꯃꯥꯟꯅꯕꯤ ꯑꯗꯨꯝ ꯑꯣꯏꯔ ꯍꯥꯏꯔꯒ ꯀꯣꯏꯔꯨꯕꯒꯤ ꯈ ꯅ
ꯍꯣꯏ ꯅꯨꯄꯤꯅ ꯈꯔ ꯏꯟꯇꯔꯦꯁ ꯂꯩꯔꯗꯤ ꯌꯥꯏ
ꯑ
ꯑꯗꯨ ꯅꯠꯇꯕꯒꯤ
ꯎꯝ ꯅꯪꯒꯤꯗ ꯑꯩꯉꯣꯟꯗ ꯍꯦꯛꯇ ꯍꯦꯛꯇ ꯍꯥꯏꯖꯜꯂꯦꯕ
ꯑꯗꯨꯝ ꯅꯪꯁꯨ ꯅꯨꯄꯤ ꯅꯠꯇꯕꯅꯤꯅ ꯑꯗꯨꯝ ꯇꯧꯔꯝꯅꯤꯅ ꯑꯗꯨꯝ ꯈꯟꯕ
ꯁꯤ ꯖ
ꯅꯨꯄꯤꯅ ꯈ꯭ꯋꯥꯏꯗꯒꯤ ꯍꯩꯅꯗꯕꯁꯦ ꯁꯤꯅꯤ ꯅꯣꯏꯁꯨ ꯈꯪꯍꯧ
ꯑꯥ ꯏꯟꯅ ꯇꯔꯔꯒ ꯀꯩꯅꯣ ꯇꯧꯕꯄꯗꯣ
ꯃꯥꯅꯦ ꯅꯨꯄꯥꯅ ꯍꯦꯟꯅ ꯇꯤꯟꯅꯕꯗꯣ ꯅꯨꯡꯉꯥꯏꯕ
ꯑꯗꯨ ꯄꯥꯝꯃꯗꯤ ꯄꯥꯝꯃꯗꯤ ꯄꯥꯝꯕꯗꯤ ꯍꯦꯛꯇ ꯑꯍꯥꯟꯕꯗ ꯍꯥꯏꯗꯣꯏꯕ ꯌꯥꯗ꯭ꯔꯁꯨ ꯌꯥꯗ꯭ꯔꯦ ꯎꯝ ꯏꯟꯅꯕ ꯁꯔꯥ ꯍꯔ ꯄꯁ ꯌꯥꯗ꯭ꯔꯦꯕ
ꯑꯁ ꯇꯤꯟꯅꯕ ꯆꯥꯔꯒ ꯍꯥꯏꯔꯛꯄꯗꯨꯗꯤ ꯇꯜꯂꯦ
ꯎꯝ ꯑ
ꯀꯦ ꯑꯩꯅ ꯄꯥꯝꯕ ꯄꯥꯝꯕꯗꯤ ꯅꯨꯄꯥ ꯇꯤꯟꯅ ꯇꯤꯟꯅꯔꯒ ꯂꯥꯁꯇ ꯂꯩꯍꯧꯔꯒ ꯂꯣꯏꯔꯦ ꯀꯩꯅꯣ ꯂꯩꯃꯤꯟꯅꯒ ꯂꯣꯏꯔꯦ ꯑꯗꯨꯗꯕꯨꯀꯦ ꯀꯥꯏꯔꯒꯦ
ꯎꯝ
ꯑꯗꯨꯝ ꯅꯨꯄꯤꯅ ꯄꯥꯝꯃꯦ ꯍꯥꯏꯔꯗꯤ ꯅꯨꯄꯥꯁꯤꯡꯁꯨ ꯈꯪꯉꯝꯕꯅꯤꯗꯀꯣ
ꯈꯪꯕ ꯌꯥꯏ ꯈꯪꯗꯕ ꯌꯥꯏ ꯑꯗꯨ ꯃꯤꯁꯤꯡꯁꯦ ꯌꯥꯝ ꯃꯤꯛꯁ ꯃꯄꯤꯤꯕꯣꯏꯁꯨ ꯂꯩ ꯍꯩꯕ ꯈꯣꯠꯁꯨ ꯂꯩ
ꯈꯪꯍꯤꯅꯦꯕ ꯅꯪꯁꯨ
ꯑ ꯍꯪꯕꯗꯤꯔꯝꯒꯅꯤ ꯍꯣꯏ ꯎꯝ ꯑꯦꯖ ꯑꯁ ꯀꯥꯏꯔꯣꯏꯒꯦꯗ
ꯀꯦꯅꯣ ꯍꯥꯏꯌꯨ ꯀꯦꯅꯣ ꯒꯤꯗꯔꯦ
ꯍꯁ ꯑꯃꯨꯛ ꯑꯁ ꯑꯩꯒꯥ ꯊꯦꯡꯅꯥꯕꯗꯤ ꯀꯦꯁꯦꯔꯥ ꯃꯤꯛ ꯁꯤꯛꯅ ꯍꯥꯏꯕꯗꯤ ꯌꯥꯗꯗ ꯑꯗꯨꯝ ꯅꯨꯄꯤꯗꯣ ꯎ ꯅꯨꯄꯤ ꯅꯨꯄꯤ ꯍꯥꯏꯕ ꯀꯩ ꯍꯥꯏꯗ꯭ꯔꯥ ꯌꯥꯝ ꯍꯣꯡꯕ ꯍꯥꯏꯕ ꯇꯥꯔꯦꯗ
ꯎꯝ
ꯆꯤꯞ ꯑꯣꯏꯣꯕꯗꯣ ꯑꯃ ꯍꯦꯛꯇ ꯍꯥꯏ ꯑꯃ ꯍꯦꯛꯇ ꯍꯥꯏꯔ ꯌꯥꯏ ꯌꯥꯕ ꯑꯩꯈꯣꯏꯁꯨ ꯑꯃꯅ ꯍꯥꯏꯦꯅꯤꯒꯤ ꯍꯥꯏꯒꯅꯤ ꯑꯃꯅ ꯍꯥꯏꯦ ꯍꯥꯏꯒꯅꯤ
ꯅꯨꯄꯤꯁꯨ ꯅꯨꯄꯥꯁꯨ ꯁꯤꯗꯗꯤ ꯆꯞ ꯃꯥꯟꯅꯩ
ꯑꯁ
ꯑꯁꯛꯅꯦ ꯆꯞ ꯃꯥꯟꯅꯩꯌꯦ ꯅꯨꯄꯥ ꯉꯥꯛꯇ ꯍꯥꯏꯕ ꯌꯥꯗꯦ ꯅꯨꯄꯤ ꯉꯥꯛꯇ ꯉ ꯍꯥꯏꯕ ꯌꯥꯗꯦ ꯍꯥꯏꯗꯤ ꯂꯣꯏꯅꯁꯨ ꯅꯠꯇꯕ ꯅꯨꯄꯤꯁꯨ ꯑꯗꯨꯗꯤ ꯂꯩꯔꯤꯅꯤ ꯀꯩꯅꯣ ꯅꯨꯄꯥꯁꯤꯡꯗ ꯍꯥꯏꯔꯛꯄꯗꯣ ꯌꯥꯒꯅꯤ ꯑꯃꯅ ꯑꯃꯨꯛꯀ ꯍꯥꯏꯔꯒ ꯌꯥꯒꯅꯤ ꯑꯗꯨꯒ ꯀꯔꯝꯕꯅ ꯐꯥꯕꯅꯣ ꯑꯃꯨꯛ ꯀꯃꯣꯏ ꯈꯟꯗꯣꯏꯅꯦ ꯑꯗꯨꯒ ꯑꯗꯨꯝ ꯂꯥꯛꯅꯈꯤꯗꯣꯏꯅꯦꯕ ꯅꯨꯄꯤꯁꯤꯡꯁꯨ
ꯑꯣ ꯑ
ꯇꯥꯎꯕꯅꯤꯗ ꯂꯣꯏ
ꯎꯝ ꯅꯪꯁꯨ ꯀꯞꯄꯗꯤ ꯌꯥꯎꯔꯝꯃꯅꯤꯀꯣ
ꯑꯁ ꯇꯂꯦꯗ ꯍꯩꯅꯗꯒ ꯑꯗꯨꯒꯨꯝꯕꯒ ꯑꯝꯇ ꯇꯧꯔꯛꯇꯦ
ꯑꯁ ꯑꯩꯈꯣꯏ ꯀꯩꯅꯣ ꯀ꯭ꯂꯥꯁ ꯇꯨꯌꯦꯜꯐ ꯐꯥꯎꯕ ꯕꯣꯔꯗꯤꯡꯗ ꯂꯩꯔꯒ ꯁꯥꯊꯤꯔꯛꯑꯦ ꯑꯗꯨꯒꯨꯝꯕꯒꯤ ꯋꯥꯈꯜꯒ ꯑꯃꯨꯛꯇ ꯈꯪꯗꯦꯗ ꯕꯤ ꯑꯦ ꯍꯦ ꯀꯥꯔꯒ ꯂꯥꯏꯐꯀꯤ ꯂꯥꯏꯐꯀꯤ ꯂꯥꯏꯐ ꯀ ꯍꯥꯏꯅ ꯑꯃꯨꯛꯀ ꯊꯕꯛ ꯍꯧꯔꯦ ꯕꯤꯖꯤꯅꯦꯁ
ꯑꯗꯨꯃꯛꯇꯤ ꯅꯠꯇꯦ ꯑꯗꯨ ꯑꯣꯏꯔꯁꯨ ꯑꯗꯨꯝ ꯑꯉꯥꯡ ꯑꯣꯏꯕꯅꯤꯅꯀꯣ ꯑꯉꯥꯡ ꯑꯣꯏꯔꯒ ꯑꯗꯨꯝ ꯑꯩꯈꯣꯏꯅ ꯊꯕꯛ ꯇꯧꯕ ꯍꯧꯕꯗꯣ ꯑꯗꯨꯒꯤꯅꯦꯗ
ꯍꯣꯏ ꯐꯩ ꯅꯣꯏꯒꯤ ꯄꯨꯟꯁꯤꯗꯨ ꯍꯣꯠꯅꯕ ꯂꯦꯞꯀꯅꯨꯀꯣ ꯍꯌꯦꯡꯋꯥꯏ ꯑꯩꯅ ꯍꯥꯏꯕꯗꯨ ꯍꯧꯖꯤꯛꯇꯤ ꯀꯦꯁ ꯀꯣꯏꯔꯒ ꯗꯣꯅꯦꯁꯟ ꯇꯧꯕꯒ ꯇꯧꯒꯗꯕ ꯀꯣꯏꯅꯤ ꯅꯪ ꯅꯣꯏꯁꯦ
ꯑꯁ ꯑꯩ ꯃꯤꯁꯤꯡꯅ ꯑꯗꯨꯝ ꯍꯥꯏꯔꯅꯦ ꯁꯥꯊꯤꯕꯁꯨ ꯑꯗꯨꯝ ꯐꯠꯇꯦꯅ ꯅꯨꯡꯉꯥꯏꯐꯝ ꯊꯣꯛ ꯅꯨꯡꯉꯥꯏꯐꯝ ꯂꯩꯇꯦꯕ ꯁꯥꯊꯤꯕꯁꯨ ꯍꯥꯏꯗꯤ
ꯑꯣ ꯑ
ꯂꯣꯏꯅ ꯃꯤ ꯑꯃꯗ ꯗꯤꯄꯦꯟ ꯇꯧꯅꯤꯡꯗꯕ ꯃꯤꯁꯦꯀꯣ
ꯑꯥ
ꯏꯇꯣꯝꯇ ꯇꯧꯕ ꯌꯥꯏ ꯀꯥꯏꯅ ꯈꯟꯕ ꯃꯤꯁꯤꯡꯁꯦ ꯅꯨꯡꯉꯥꯏ ꯅꯨꯡꯉꯥꯏ ꯍꯣꯏ ꯅꯨꯡꯗꯤ ꯅꯨꯡꯉꯥꯏꯗ ꯑꯣꯏꯔꯁꯨ ꯑꯗꯨꯝ
ꯃꯤꯉꯣꯟꯗꯒꯤ ꯅꯤꯔꯒ ꯇꯧꯗꯕꯅꯤꯅ ꯑꯋꯥꯕ ꯑꯃꯁꯨ ꯂꯩꯕꯅꯤ
ꯑꯗꯨꯒ ꯑꯃꯨꯛ ꯍꯧꯖꯤꯛ ꯂꯣꯏꯗꯧꯔꯦ ꯌꯥꯝ ꯊꯨꯗꯔꯥ
ꯍꯥꯎ